ꯀꯩꯔꯝꯗꯩꯅꯣ ꯁꯤꯕꯣ
ꯑꯩꯖꯦ ꯑꯥ ꯄꯉꯟ ꯇꯥꯕꯤꯗꯩꯅꯦ ꯀꯛꯆꯤꯡ ꯗꯤꯁꯇ꯭ꯔꯤꯛ ꯄꯉꯟ ꯇꯥꯕꯤ ꯗꯒꯤ ꯃꯍꯦꯟꯗ꯭ꯔꯖꯤꯠ ꯅꯤꯡꯊꯧꯖꯝ
ꯀꯔꯤ
ꯅꯤꯡꯊꯧꯖꯝ ꯃꯍꯦꯟꯗ꯭ꯔꯖꯤꯠ ꯁꯤꯡ
ꯎꯝ
ꯀꯛꯆꯤꯡ ꯗꯤꯁꯇ꯭ꯔꯤꯛ ꯄꯉꯟ ꯇꯥꯕꯤꯗꯒꯤ
ꯊꯥꯡꯃꯩꯕꯟꯗꯩ ꯅꯠꯇꯔꯣ ꯍꯥꯏꯖꯤꯕꯣ
ꯊꯥꯡꯃꯩꯕꯟꯖꯤꯅ ꯑꯋꯥꯏꯕ
ꯍꯨꯝ ꯄꯥꯔꯃꯤꯅꯦꯟ ꯑꯣꯏꯗꯣꯔꯕꯅꯤꯅꯦ ꯑꯗꯣ
ꯎꯝ ꯑꯣꯏꯔꯣꯏ
ꯃꯇꯝ ꯈꯔꯒꯤ ꯑꯣꯏꯕꯥ ꯄꯔꯃꯦꯅꯦꯟꯇ ꯑꯣꯏꯕꯥ ꯑꯣꯟꯗ꯭ꯔꯣꯕꯟ꯫
ꯇꯥꯝꯕꯥ ꯑꯦꯟ. ꯖꯤ. ꯑꯦꯝ. ꯗꯦ ꯇꯧꯕꯥ꯫
ꯀꯦꯏꯖꯤ ꯍꯥꯌꯅꯥ ꯀꯧꯏ꯫
ꯀ ꯀꯔꯤ ꯇꯧꯉꯝꯗꯣꯏꯅꯣ ꯑꯦ
ꯎꯝ ꯉ ꯂꯩꯦꯃꯉ ꯉꯔꯦ ꯌꯥꯃꯉꯥꯡ ꯀꯩ ꯀꯅ
ꯅꯥꯡ ꯗ ꯅꯥꯒꯟꯗꯕ꯭ꯔꯥ ꯍꯤꯁꯤ ꯕꯨ꯫
ꯌꯥꯉ
ꯅꯪꯗꯤ ꯂꯣꯏ ꯌꯥꯔꯦꯒ ꯇꯧꯍꯟꯅꯤꯡꯒ ꯅꯪ ꯍꯧꯖꯤꯛꯇꯤ ꯍꯥꯏꯔꯛꯑꯅꯤ ꯑꯃꯨꯛꯁꯨ
ꯑꯗꯨꯗ ꯑꯣꯟꯗ꯭ꯔꯣꯕꯅꯤꯀꯣ ꯑꯦꯗ꯭ꯔꯦꯁ ꯇꯣ ꯅ꯭ꯠꯔꯥꯒ꯭ꯅꯥ ꯁꯤ ꯗꯥ ꯂꯦꯏꯔꯥ ꯁꯦ ꯔꯥ꯫
ꯅꯣꯏ ꯑꯗꯨ ꯗꯨꯅꯥ ꯀꯦꯏ ꯂꯦꯏꯗꯅꯥ ꯂꯦꯏꯗꯣꯏꯕꯥ꯫
ꯑꯦꯍ꯫
ꯏꯝꯐꯥꯜ ꯏꯝꯐꯥꯜ ꯁꯥꯕꯥ ꯈ꯭ꯇꯪ ꯅꯤ꯫ ꯀꯔꯤ ꯐꯚꯔꯒꯤ ꯃꯒꯜ ꯂꯩꯒꯦ
ꯏꯝꯐꯥꯜ ꯅ꯭ꯠꯔꯥ ꯁꯨ ꯏꯏꯖꯤ ꯂꯦꯏꯕꯝ ꯗꯥ ꯉ ꯂꯦꯏꯕꯥ ꯌꯥ꯫
ꯑꯩ ꯂꯩꯔꯦ ꯅꯪ ꯂꯩꯗꯧꯅ ꯅ꯭ꯠꯔꯥꯕꯥ꯫
ꯏꯒꯤ ꯂꯦꯏꯕꯝ ꯗꯥ ꯉ ꯂꯦꯏ ꯌꯥꯗꯕ꯭ꯔꯥ ꯕꯥ꯫
ꯌꯥꯗꯦ ꯍꯥꯌꯅꯥ ꯀꯧꯏ꯫
ꯀꯦꯏꯖꯤ ꯍꯥꯌꯅꯥ ꯀꯧꯏ꯫
ꯑꯦꯍ꯫
ꯍꯥꯏꯒ꯭ꯔꯥꯕꯅꯦ ꯑꯩꯅꯥ꯫ ꯑꯈꯣꯏ ꯃꯥ ꯗꯥ꯫
ꯎꯝ ꯄꯨꯡꯒꯥꯏꯕꯅꯦ ꯇꯥꯒꯦꯅ ꯑꯝꯇ
ꯑꯃ
ꯑꯃꯨꯀꯥ ꯍ꯭ꯌꯣ ꯑꯃꯇꯥ ꯇꯦꯒꯦ꯫
ꯑꯈꯣꯏ ꯃꯥ ꯗꯥ ꯔꯣ ꯍꯥꯏꯁꯦ꯫
ꯎꯝ
ꯍꯥꯏꯒꯅꯦ ꯑꯩꯈꯣꯏ ꯃꯥꯅ ꯌꯥꯏ ꯌꯥꯏꯌꯦꯅ ꯍꯥꯏꯅ ꯑꯩꯈꯣꯏ ꯁꯤ ꯄꯥꯝꯃꯤꯅ ꯉꯁꯥꯏ ꯑꯗꯨꯃꯥꯏꯅ ꯇꯧꯖꯔꯖꯅꯤꯡ
ꯀꯔꯤ꯫ ꯑꯣꯍ ꯑꯗꯨ ꯅꯨꯄꯤ ꯃꯌꯥꯝ ꯑꯥꯃꯥ ꯂꯦꯏꯕꯥꯗꯨ꯫
ꯎꯝ
ꯑꯃꯇꯥ ꯍ꯭ꯌꯣ ꯇꯦꯒꯦ ꯕꯥ꯫
ꯑꯁ ꯅꯍꯥ ꯑꯗꯨꯗꯣ ꯃꯥꯃꯗꯣ ꯌꯨꯕꯗꯤ ꯅꯨꯅꯨꯡꯗꯤ ꯈꯔ ꯊꯛꯆꯩꯑꯕꯀꯣ ꯑꯗꯨꯒ ꯑꯁ ꯈꯪꯗꯦ ꯃꯥꯒꯤ ꯃꯈꯣꯡꯇꯤ ꯏꯌꯦ
ꯑꯥ
ꯈꯣꯡꯇꯦꯛꯄ ꯌꯨꯒ ꯑꯝꯇ ꯊꯔꯛꯇ꯭ꯔꯦ ꯃꯥꯁꯨ ꯍꯧꯒꯠꯄ ꯉꯝꯗ꯭ꯔꯦ ꯑꯗꯨꯝ ꯂꯩꯔꯦ ꯍꯥꯏꯉꯣ
ꯀꯔꯤ ꯃꯈꯣꯡꯒꯦ ꯇꯦꯀꯦꯏꯌꯦ꯫
ꯎꯝ
ꯀꯔꯤ ꯀꯔꯝ ꯈꯨ ꯇꯦꯛ ꯅꯣ ꯁꯥꯔꯨ ꯇꯦꯀꯦꯔꯣ ꯂꯦꯏꯊꯦꯀꯦ ꯔꯣ꯫
ꯁꯔꯨꯗꯣ ꯈꯔ ꯁꯣꯛꯄ ꯈꯪꯗꯦ ꯃꯥ ꯀꯩꯔꯥꯛ ꯀꯥꯕꯗꯒꯤꯩ ꯀꯩꯔꯥꯛ ꯅꯥꯗꯔꯛꯄꯗꯣ ꯁꯨꯖꯤꯅꯂꯦ ꯍꯥꯏꯕ꯭ꯔꯥ ꯀꯦꯏꯅꯣ ꯑꯗꯨ ꯍꯦꯛ꯫ ꯍꯦꯌꯥꯡꯂꯝ ꯒꯤ ꯄ꯭ꯔꯥꯏꯃꯥꯔꯤ ꯍꯦꯜꯊ ꯁꯦꯟꯇꯔ ꯗꯨ
ꯎꯝ
ꯑꯗꯥ ꯌꯦꯡꯒꯦ ꯀꯦꯏꯁꯨ ꯇ꯭ꯔꯣꯏ ꯍꯥꯏꯔꯀꯦ ꯗꯣꯛꯇꯔ ꯅꯥ꯫
ꯎꯝ ꯍꯧꯖꯤꯛꯀ ꯍꯧꯖꯤꯛ ꯀꯃꯥꯏꯅ ꯂꯩꯔꯤꯦꯕ
ꯑꯗꯨꯝ ꯈꯪꯗꯦ ꯈꯔ ꯊꯤꯅ ꯁꯣꯛꯄ꯭ꯔꯥ ꯈꯪꯗꯦ ꯑꯗꯨꯝ ꯍꯧꯒꯠꯇꯕꯤ ꯍꯧꯒꯠ ꯀꯥꯡꯈꯠꯇꯕꯤ ꯂꯩꯕꯗꯣ ꯂꯩ ꯍꯥꯏꯕ ꯌꯨꯒ ꯑꯝꯇ ꯊꯛꯇ꯭ꯔ ꯃꯥꯜꯂꯦ ꯌꯨ ꯊꯛꯇꯅꯕ ꯂꯥꯏꯌꯦꯡꯕꯤ ꯖꯦꯈꯣꯏ ꯃꯥ ꯑ ꯅꯅꯨꯡꯉꯥꯏꯗꯤꯌꯦꯅ ꯑꯁ ꯃꯥꯁꯤꯁꯨ ꯑꯉꯛꯄꯅꯤꯀꯣ ꯃꯥꯅ ꯁꯤꯐꯥꯏꯅꯦꯕ ꯑꯣꯏꯔꯝꯃꯤꯗꯣ
ꯎꯝ
ꯃꯅ ꯍꯣꯏ ꯄꯣꯁꯇꯨꯗꯤ ꯇꯧꯔ ꯑꯆꯧꯕꯤꯗꯨꯅꯦꯕ
ꯎꯝ
ꯑꯗꯣ ꯑꯗꯨꯝ ꯊꯕꯛ ꯃꯇꯝ ꯈꯔ ꯇꯧꯔꯝꯃꯒ ꯉꯟꯇꯥ ꯄꯦꯟꯁꯤꯜ ꯂꯧꯊꯣꯛꯑ ꯑꯗꯨꯝ ꯂꯩꯔꯕꯅꯦꯕꯀꯣ ꯑꯗꯨ ꯁꯤꯗ ꯃꯅꯥꯎꯅ ꯅꯨꯄꯥꯒꯤ ꯂꯝꯗꯒꯤ ꯂꯩꯔꯒ ꯂꯩ ꯍꯥꯏꯕ ꯋꯥꯅꯤ ꯄꯩꯁꯥ ꯄꯤꯔꯤ ꯂꯝ ꯂꯩꯅꯤ ꯌꯨꯝ ꯑꯆꯧꯕ ꯑꯃ ꯁꯥꯏꯅꯤ ꯌꯨꯝ ꯐꯖꯗ꯭ꯔꯥ ꯑꯗꯨꯝ ꯎꯕ ꯅꯠꯇ꯭ꯔ ꯅꯁꯨ ꯆꯦꯛꯀꯤ ꯌꯨꯝ ꯁꯥꯏꯅꯤ
ꯇꯔꯄ
ꯍꯝ꯫
ꯀꯣ ꯇꯨꯃꯤꯟ ꯂꯩ ꯌꯦꯡ ꯃꯈꯣꯟ ꯊꯣꯛꯈꯤꯗꯕ ꯃꯥꯜꯂꯨꯔꯦ꯫
ꯇꯥꯕ꯭ꯔ
ꯑꯈꯣꯏꯁꯦ ꯁꯤꯡꯗꯤ ꯁꯤꯅꯤꯀꯣ ꯇꯥꯏꯌꯦ ꯇꯥꯏꯌꯦ꯫
ꯍꯣ ꯑꯗꯨꯗꯣ꯫
ꯎꯝ꯫
ꯃꯥꯒꯤ ꯄꯨꯟꯁꯤꯁꯤꯁꯨ ꯃꯍꯥꯎ ꯑꯃꯅꯦ ꯍꯥꯏꯕꯅꯤꯗ ꯃꯥ ꯃꯁꯥ ꯊꯕꯛ ꯇꯧꯔꯤꯅꯤ ꯄꯦꯟꯁꯤꯟ ꯆꯥꯏꯅꯦꯕꯀꯣ꯫
ꯎꯝ꯫
ꯑꯗꯣꯇ ꯗꯨꯛꯇꫭꯟꯅ ꯂꯩꯕ ꯋꯥꯅꯤꯁꯦ꯫
ꯅꯨꯄꯤ ꯃꯌꯨꯝꯗ ꯂꯩꯕ ꯍꯥꯏꯖ ꯑꯗꯨꯅꯤꯅꯦ꯫
ꯍꯣꯏ ꯃꯥ ꯅꯨꯄꯤ ꯃꯌꯨꯝꯗ꯫ ꯗ ꯂꯩ ꯃꯥꯅ ꯂꯩ꯫ ꯍꯣꯏ ꯃꯥꯅ ꯂꯩꯅꯤꯡꯗ꯭ꯔꯁꯨ ꯂꯩꯇꯕ ꯌꯥꯏꯀꯣ꯫ ꯂꯩꯔꯦꯅ꯫ ꯈꯜꯂꯣ ꯃꯥ ꯀꯌꯥ ꯀꯅꯥꯒꯤ ꯃꯤꯈꯥꯄꫭꯟꯅ ꯂꯩꯕꯝ ꯊꯣꯛꯀꯦ ꯍꯥꯏꯕꯅꯤꯗ ꯃꯥ ꯃꯁꯥ ꯇꯣꯂꯣꯞ ꯆꯥꯏꯅꯤꯀꯣ꯫
ꯇꯣꯂꯣꯞ ꯆꯥꯕꯩ ꯋꯥꯅꯤ ꯂꯝ ꯏꯪꯈꯣꯜ ꯌꯨꯗꯨꯗꯤ ꯅꯨꯄꯤꯒꯤꯅꯤꯗꯅ꯫
ꯑꯦ ꯅꯨꯄꯤꯒꯤ ꯍꯥꯏꯁꯦ ꯃꯥꯒꯤ ꯃꯔꯟꯗ ꯂꯩꯕ ꯉꯥꯛꯇꯅꯤ ꯇꯥꯃꫭꯆꯥ꯫
ꯑꯣ ꯑꯣ ꯅꯨꯄꯤ ꯃꯄꯥꯝ ꯅꯛꯄ꯫
ꯅꯨꯄꯤ ꯃꯄꯥꯒꯤ ꯂꯝꯗꯣ ꯄꯩꯁꯥ ꯄꯤꯔꯒ ꯂꯩꯔꯤꯅꯦ꯫
ꯑꫭ꯫
ꯂꯝꯗꯨꯁꯨ ꯄꯩꯁꯥ ꯄꯤ ꯂꯩꯅꯤ ꯌꯨꯝꯗꯨꯁꯨ꯫ ꯅꯨꯄꯥꯗꯨꯒꯤ ꯃꯔꯟꯅ ꯁꯥꯕ ꯉꯥꯛꯇꯅꯦ꯫ ꯃꯥꯏ ꯄꯦꯟꯁꯤꯟꯗꯨꯅ ꯅꯨꯄꯤꯗꯨꯅ ꯍꯦꯟꯗꯜ ꯇꫭꯏꯅꯤ ꯀꯪꯕ꯭ꯔꯥ꯫ ꯃꯥ꯫ ꯅꯨꯄꯤꯗꯣ ꯍꯥꯏꯗꯤ ꯃꯥꯏ ꯅꯨꯄꯥꯗꯣ ꯊꯕꯛ ꯑꯃꯁꯨ ꯇꯧꯋꯦ ꯂꯩꯃꯤꯟꯅꯩꯅꯦ ꯊꯕꯛ ꯇꯧꯕ ꯇꯧꯗꯕ ꯇꫭꯛꯇ꯭ꯔꫭ ꯂꯩꯃꯤꯟ꯫ ꯅꯩꯅꯦ ꯃꯆꯥ ꯑꯅꯤ ꯌꯥꯎꯔꯕꯗꯣ꯫ ꯅꯨꯄꯥꯗꯨꯒꯤ꯫ ꯀꯔꯤꯝꯇ ꯅꯨꯡꯁꯤꯕ ꯍꯥꯏꯕꯁꯦ ꯁꯨꯡꯌꯥꯎ ꯌꯥꯎꯗꯕꯩ ꯇꯥꯏꯞ ꯇꯧꯋꯦꯕ꯫
ꯎꯝ꯫
ꯉꯥꯡꯕꯗ ꯅꯨꯄꯥꯁꯤꯗ ꯃꯥꯏ ꯅꯨꯄꯥꯁꯤ ꯅꯨꯄꯥ ꯑꯃꯅꯦ ꯍꯥꯏꯕꯒꯤ ꯋꯥꯉꯥꯡ ꯁꯉꯥꯡ ꯉꯥꯡꯕꯤꯗꯦ ꯃꯤ ꯑꯃꯅ ꯉꯥꯡꯕꯗ ꯃꯥꯅ ꯑꯣꯏꯅ ꯍꯦꯟꯖꯜꯂꯒ ꯑꯣꯡꯈꯠꯂꯒ ꯉꯥꯡꯁꯤꯟꯒꯅꯤ꯫ ꯀꯦꯝ ꯎꯁꯤꯠ꯫ ꯇꯦꯍꯥꯏꯕ ꯃꯤꯅ ꯎꯁꯤꯠꯇꯦ ꯑꯗꯩ ꯃꯤꯅ ꯎꯁꯤ꯫ ꯁꯤꯗ ꯃꯥꯅ ꯃꯤꯅ ꯎꯁꯤꯠꯂꯛꯇꯕꯁꯦꯀꯣ ꯃꯥꯅ ꯑꯣꯏꯅ ꯑꯣꯟꯖꯜꯂꯒ ꯃꯥꯏ ꯅꯨꯄ ꯉꯥꯡꯁꯤꯟꯗꯦꯕ ꯈꯪꯕ꯭ꯔꯥ꯫
ꯎꯝ꯫ ꯂꯩ ꯂꯩ ꯃꯤ ꯃꯈꯟ ꯃꯈꯟ ꯈꯜꯂꯦ
ꯑꯁ ꯑꯗꯨ ꯈꯪꯗꯦꯉꯣ ꯃꯥ ꯃꯁꯥꯁꯨ ꯊꯕꯛ ꯇꯧꯖꯩꯅꯤ ꯅꯨꯄꯤꯗꯨꯅ ꯊꯕꯛ ꯇꯧꯔꯒ ꯅꯨꯄꯤꯗꯨꯒꯤ ꯃꯈꯥ ꯂꯩꯕ ꯅꯠꯇꯦ ꯃꯥꯏ ꯅꯨꯄꯤꯁꯦꯀꯣ ꯃꯥꯏ ꯃꯆꯥ ꯅꯨꯨꯄꯥ ꯑꯗꯨꯅ ꯁꯥꯝꯁꯨꯡ ꯐꯣꯟ ꯑꯇꯥꯡꯕ ꯂꯩ ꯋꯣ ꯂꯤꯁꯤꯡ ꯍꯨꯝꯗ꯭ꯔꯥ ꯍꯨꯝꯐꯨ ꯄꯤꯕ ꯂꯩꯔꯤꯅꯤ
ꯎꯝ
ꯐꯣꯟ ꯂꯩꯌꯨ ꯂꯩꯔꯤꯅꯤ ꯍꯟꯗꯛ ꯒꯥꯔꯤꯁꯨ ꯂꯣꯟꯗ ꯂꯧꯏꯅꯤ ꯒꯥꯔꯤ ꯂꯣꯟꯗ ꯂꯧꯔꯤꯗꯣ ꯃꯥꯒꯤ ꯄꯦꯟꯁꯤꯟ ꯕꯨꯛꯇꯨꯒꯤ ꯃꯇꯦꯡꯅ ꯂꯧꯔꯤꯅꯤ
ꯎꯝ
ꯑꯗꯨꯗꯒꯤ ꯉꯥꯔꯤ ꯉꯥꯇꯥꯏ ꯊꯨꯝ ꯊꯥꯎ ꯑꯗꯩ ꯂꯧ ꯎꯕꯁꯦ ꯃꯥ ꯅꯣꯡꯃꯠꯗ ꯅꯨꯄꯤꯗꯣ ꯂꯧ ꯀꯨꯝꯕ ꯅꯠꯇꯦꯕ ꯃꯤꯒꯤ ꯀꯨꯝꯕꯨꯗꯤ ꯂꯥꯛ ꯃꯁꯥꯒꯤ ꯀꯨꯝꯕ ꯅꯠꯇꯦꯕ
ꯎꯝ
ꯑꯗꯨꯒ ꯌꯣꯡ ꯑꯗꯩꯗꯤ ꯈꯪꯗꯦ ꯆꯠꯂꯤꯕ ꯆꯥꯔꯤꯕ ꯁꯦꯠꯂꯤꯕꯁꯤꯡꯁꯦ ꯅꯨꯄꯥꯗꯨꯒꯤ ꯄꯦꯟꯁꯤꯟ ꯐꯪꯉꯛꯄꯒꯤ ꯄꯩꯁꯥꯗꯨꯅ ꯉꯥꯛꯇ ꯅꯠꯇ꯭ꯔꯥ
ꯎꯝ ꯅꯨꯄꯤꯗꯨ ꯀꯔꯤꯝ ꯊꯣꯛꯄ ꯅꯠꯇꯦ
ꯊꯣꯛꯇꯦ ꯐꯤ ꯑꯃ ꯁꯥꯔꯒ ꯉꯥꯔꯤ ꯉꯇꯥꯏ ꯃꯥ ꯉꯁꯤꯐꯧꯗ ꯂꯨꯄꯥ ꯇꯔꯥ ꯇꯥꯜꯂꯝꯈꯤꯔꯣꯏ ꯃꯁꯥꯒꯤ ꯂꯧ ꯎꯕ ꯐꯧꯗ ꯀꯣ ꯅꯣꯡꯃꯇ ꯈꯨꯂꯪ ꯀꯨꯝꯃꯝꯃꯣꯏꯕ
ꯅꯨꯄꯥꯗꯣ ꯂꯩꯈꯤꯗ꯭ꯔꯁꯨ ꯄꯦꯟꯁꯤꯜꯗꯤ ꯑꯗꯨꯝ ꯐꯪꯗꯣꯏ ꯑꯣꯏꯔꯝꯅꯤꯅꯦ
ꯅꯨꯄꯥꯗꯣ ꯂꯩꯇ꯭ꯔꯁꯨ ꯄꯦꯟꯁꯤꯜꯕꯨꯗꯤ ꯃꯥꯅ ꯐꯪꯍꯧꯗꯣꯏꯅꯦ ꯑꯗꯨ ꯈꯪꯗꯦ ꯃꯥꯏ ꯅꯨꯄꯥꯗꯣ ꯁꯨꯛꯅꯨꯡ ꯅꯨꯡꯁꯤꯗꯕ ꯋꯥꯅꯤꯁꯦ ꯁꯨꯛꯅꯨꯡ ꯅꯨꯡꯁꯤꯗꯦ ꯍꯥꯏꯕ
ꯀꯩꯝ ꯀꯥꯟꯅꯗ꯭ꯔꯦ ꯃꯉꯣꯟꯗ ꯅꯨꯄꯤ ꯅꯨꯄꯤꯒꯤ ꯋꯥꯈꯜ ꯍꯥꯏꯁꯦ ꯑꯗꯨꯅꯤ ꯀꯩꯅꯣ
ꯈꯪꯗꯦ ꯃꯣꯏꯅ ꯀꯔꯤ ꯋꯥꯈꯜꯅꯣ ꯈꯪꯗꯦ ꯈꯪꯗꯦꯅ ꯃꯥꯅ ꯃꯥꯒꯤ ꯅꯨꯡꯁꯤꯅꯕꯒ ꯊꯣꯡꯍꯧꯗ꯭ꯔꯒ ꯂꯩꯃꯤꯟꯅꯕ ꯅꯨꯄꯥꯗꯒ ꯊꯤ ꯊꯤ ꯇꯧꯋꯤ ꯐꯤꯂꯝꯗꯒ ꯑꯃ ꯌꯥꯎꯕꯗꯣ
ꯂꯩꯃꯤꯟꯅꯕ ꯅꯨꯄꯤꯗ ꯅꯠꯇꯕ
ꯑꯁ ꯂꯨꯍꯣꯡꯕꯩ ꯑꯍꯤꯡ ꯑꯍꯤꯡꯗ ꯀꯣꯟꯅꯕꯨꯗꯤ ꯅꯨꯡꯁꯤꯅꯔꯦꯀꯣ ꯅꯨꯡ ꯅꯨꯡꯁꯤꯗꯕꯩ ꯃꯑꯣꯡ ꯇꯧꯕꯗꯣ ꯑꯗꯨꯒꯤ ꯇꯔꯅꯦꯕ ꯈꯪꯗꯦ ꯃꯑꯣꯡꯗꯣ ꯁꯨꯝ ꯃꯥꯟꯁꯤꯜꯂꯛꯄ ꯍꯥꯏ ꯇꯔꯦ ꯅꯨꯡꯁꯤꯅꯕ ꯅꯨꯄꯥ ꯊꯣꯡꯉꯕꯗꯒ ꯃꯔꯒ ꯅꯝꯗꯅꯒ ꯂꯧꯕꯤꯔꯒꯒ ꯁꯨꯡꯌꯥ ꯌꯥꯅꯤꯡꯗꯕꯤꯗꯣ ꯑꯗꯨ ꯌꯥꯝ ꯃꯥꯟꯕ ꯍꯥꯏ ꯇꯔꯦ ꯃꯑꯣꯡꯗꯣ ꯈꯪꯕ ꯌꯦꯡꯉꯣ ꯑꯗꯨ ꯃꯥ ꯃꯥꯅ ꯉꯁꯤꯐꯧꯗ ꯁꯨꯗꯅ ꯅꯣꯝꯗꯅ
ꯑꯗꯨꯕꯨꯗꯤ ꯅꯨꯄꯥꯗꯨꯅ ꯅꯨꯄꯥꯗꯨꯒꯤ ꯃꯇꯨꯡ ꯏꯟꯅꯅꯤ ꯅꯨꯄꯥꯗꯨꯅ ꯅꯨ ꯊꯣꯛꯅ ꯂꯩꯕ ꯑꯣꯏꯗꯤ ꯎꯆꯦꯠ ꯇꯧꯕ ꯌꯨ ꯈꯔ ꯊꯛꯇꯅ ꯄꯪꯂꯩ ꯂꯩꯔ ꯃꯤꯅ ꯎꯁꯤꯠꯂꯛꯇ꯭ꯔꯤꯅꯤꯅꯦ ꯃꯥꯏ ꯃꯥꯏ ꯂꯩꯐꯝꯗꯨ ꯃꯈꯨꯠ ꯃꯇꯨꯡ ꯏꯜꯂꯦꯕ
ꯍꯥꯟꯅꯗꯤ ꯇꯧꯔꯝꯕ ꯍꯥꯟꯅꯗꯤ ꯑꯗꯨꯃꯥꯏꯅ ꯇꯧꯔꯝꯕ ꯅꯠꯇꯦ ꯍꯧꯖꯤꯛ ꯍꯧꯖꯤꯛꯇꯕꯨ ꯑꯦꯗꯤꯛ ꯑꯣꯏꯔꯛꯄ ꯋꯥꯅꯤ
ꯎꯝ ꯅꯪ ꯒ꯭ꯌꯥꯟ ꯇꯥꯕꯗꯩ ꯂꯩꯔꯝꯃꯕ ꯃꯣꯏ
ꯑ ꯑꯩꯈꯣꯏꯅ ꯒ꯭ꯌꯥꯟ ꯇꯥꯔꯛꯄꯗꯒꯤ ꯑꯗꯨꯝ ꯃꯣꯏꯁꯦ ꯁꯤꯒꯤꯗ ꯑꯃ ꯗꯨꯀꯥꯟꯅꯦꯅ ꯑꯃ ꯂꯩꯕꯗꯣ ꯑꯗꯨꯗ ꯂꯩꯅ ꯇꯧꯋꯦꯕꯀꯣ ꯃꯣꯏꯁꯦ ꯑꯗꯨꯒ ꯑꯃꯨꯛ ꯑꯃꯨꯛ ꯃꯇꯝ ꯈꯔ ꯂꯩꯔꯝꯃꯒ ꯑꯃꯨꯛ ꯆꯠꯈ꯭ꯔꯦ ꯑꯃꯨꯛ ꯂꯥꯛꯏ ꯑꯃꯨꯛ ꯁꯤꯗ ꯑꯃꯨꯛ ꯂꯩꯌꯦ ꯑꯗꯨꯒ ꯑꯗꯨꯝ ꯁꯤꯗ ꯑꯗꯨꯝ ꯌꯨꯝ ꯁꯥꯔ ꯂꯩꯈ꯭ꯔꯦꯗꯅ ꯑꯒꯤ ꯑꯥꯒꯤ ꯅꯨꯄꯥꯗꯨ ꯃꯆꯤꯟ ꯃꯅꯥꯎꯕꯗꯣ ꯑꯝꯇ ꯌꯥꯅꯗ ꯃꯥꯜꯂꯦ ꯑꯗꯨꯒꯤꯅꯤ ꯁꯤ ꯂꯩꯁꯦ
ꯎꯝ ꯅꯨꯄꯤꯒꯤ ꯃꯋꯥꯗ ꯆꯠꯂ ꯂꯩꯔꯝꯃꯅꯤ ꯃꯆꯤꯟꯅꯥꯎ ꯋꯥ ꯇꯥꯔꯝꯃꯔꯣꯏ ꯑꯗꯨꯅꯅꯤ
ꯑꯁ ꯑꯗꯨꯁꯤꯒ ꯉꯔꯥꯡ ꯇꯁꯨꯅꯤꯅꯦ ꯃꯣꯏꯒꯤ ꯏꯃꯨꯡꯁꯦ
ꯎꯝ
ꯃꯣꯏꯕꯨꯨꯡꯁꯤꯅ ꯑꯩꯈꯣꯏ ꯁꯣꯝ ꯆꯦꯟꯖ ꯃꯣꯏꯒ ꯃꯣꯏꯒ ꯊꯪꯅꯩꯌꯦꯕꯀꯣ
ꯎꯝ
ꯍꯥꯏꯗꯤ ꯃꯥꯒꯤ ꯃꯄꯥꯝꯗꯣ ꯍꯥꯏꯇꯥꯔꯦ
ꯎꯝ
ꯑꯥꯝꯗꯨ ꯃꯌꯨꯝꯅꯤ ꯑꯩꯈꯣꯏ
ꯑꯦ ꯑꯗꯨꯗꯤ ꯅꯣꯏ ꯅꯣꯏ ꯎꯝ ꯅꯣꯏ ꯅꯦꯅꯦ ꯑꯃ ꯆꯠꯅꯗꯕꯅꯤ ꯃꯣꯏ ꯃꯣꯏ ꯄꯨꯟꯕ꯭ꯔꯣ
ꯀꯩꯅꯣ ꯍꯥꯌꯖꯦ
ꯅꯣꯏ ꯏꯅꯦ ꯑꯃ ꯂꯤꯅꯃꯌꯨꯝ ꯄꯥꯟꯕꯗꯣ
ꯑꯗꯨ ꯀꯩꯗꯧꯔꯕ
ꯑꯗꯨ ꯃꯣꯏ ꯃꯣꯏ ꯃꯌꯨꯝꯗꯨ ꯅꯠꯇ꯭ꯔꯣ ꯑꯗꯨꯗꯤ ꯊꯥꯡꯅꯔ ꯂꯩꯗꯣ
ꯆꯦ ꯏꯕꯦꯝꯃꯣꯏ ꯃꯊꯪ ꯑꯩꯈꯣꯏ ꯌꯨꯝ ꯂꯩꯔꯒ ꯑꯩꯈꯣꯏ ꯅꯤꯅꯦ ꯑꯣꯏꯈꯤꯗ꯭ꯔ ꯂꯩꯔꯗ꯭ꯔꯥ
ꯅꯣꯏꯅꯤꯅꯤ ꯍꯥꯏꯗꯤ ꯑꯥ ꯑ
ꯑꯗꯨꯗꯩ ꯃꯊꯪ ꯆꯦꯕꯦꯝꯃꯣꯏ
ꯑꯣ
ꯃꯊꯪꯅ ꯀꯩꯅꯣꯒꯤ ꯃꯊꯪꯅ ꯍꯧꯖꯤꯛꯀꯤ ꯅꯨꯄꯤ ꯑꯁꯤꯒꯤ ꯅꯨꯄꯤꯁꯤꯒꯤ ꯃꯄꯥꯝ ꯑꯩꯈꯣꯏꯁꯦ ꯏꯆꯤꯟ ꯏꯅꯥꯎꯗꯤ ꯏꯆꯤꯟ ꯏꯅꯥꯎ ꯏꯆꯤꯟ ꯏꯅꯥꯎ ꯉꯥꯛꯇꯅꯦꯕ ꯁꯤ ꯇ ꯑꯩꯁꯦ
ꯎꯝ ꯊꯣꯡꯅꯥꯎꯖꯝ ꯉꯥꯛꯇꯅꯦꯕ
ꯍꯣꯏ ꯃꯅꯤꯡ ꯃꯅꯤꯡꯁꯨ ꯊꯥꯡꯖ ꯉꯥꯛꯇꯅꯦꯕ ꯏꯆꯤꯟ ꯏꯅꯥꯎ ꯋꯥꯇꯅꯦꯕ ꯁꯨꯝ ꯁꯥꯡꯗꯣꯔꯛꯄꯗꯣ ꯆꯥꯔꯣꯟ ꯁꯨꯔꯣꯟꯗꯣ
ꯎꯝ ꯑꯗꯨꯝ ꯒꯣꯂꯥꯏ ꯑꯩꯅ ꯅꯪ ꯍꯦꯛ ꯊꯝꯕ ꯖꯒꯥꯒꯣꯂꯥꯛꯑꯦ ꯍꯥꯏꯒꯗ꯭ꯔꯥ ꯑꯗꯨꯋꯥꯏꯁꯨ ꯊꯣꯡꯅꯥꯎꯖꯝꯂꯣꯑꯣ
ꯅꯠꯇꯦ ꯑꯗꯨꯋꯥꯏꯗꯤ ꯌꯨꯝꯗ
ꯃꯣꯏꯔꯥꯡꯊꯦꯝꯅ ꯃꯣꯏꯔꯥꯡꯊꯦꯝꯗꯤ ꯈ꯭ꯔꯤꯁꯃꯥꯟꯗꯣꯏ ꯈꯛꯇꯪ ꯑꯣꯏꯔꯕꯝꯅꯤꯅꯦ
ꯑ ꯑꯗꯗꯣ
ꯎꯝ
ꯑꯗꯣ ꯃꯣꯏ ꯆꯦꯕꯦꯝ ꯃꯣꯏꯒ ꯃꯣꯏꯒꯅꯦꯕ ꯊꯪꯅꯩ ꯇꯣ ꯃꯄꯥꯝꯗꯣ ꯑꯁ ꯅꯃꯦꯦ ꯍꯟꯖꯤꯟꯈ꯭ꯔꯦꯅ ꯈꯠꯅꯕꯗ ꯈꯠꯅꯕꯗ ꯈꯠꯅꯕꯗ ꯀꯨꯏꯔꯦꯅ ꯀꯨꯏꯔꯦ ꯑꯗꯨꯝ ꯈꯠꯅ ꯂꯩꯔꯦ ꯑꯩꯈꯣꯏꯅ ꯃꯣꯏꯒꯤ ꯂꯝ ꯁꯔꯨꯛ ꯍꯦꯟꯖꯤꯟꯈ꯭ꯔꯦ
ꯑꯣ ꯆꯦꯕꯦꯝ ꯑꯃꯨꯛ ꯍꯥꯏꯅ ꯍꯦꯟꯖꯜꯂꯦꯅ ꯍꯥꯏꯕ ꯃꯣꯏꯅ
ꯁꯤꯕꯦꯝ ꯃꯣꯏ ꯈꯛꯇ ꯅꯠꯇꯦ ꯑꯩꯈꯣꯏꯅꯁꯨ ꯍꯦꯟꯖꯜꯂꯛꯏ ꯑꯩꯈꯣꯏꯒ ꯊꯧꯅꯩꯁꯤꯅꯅꯦ ꯁꯤꯕꯣꯏ ꯅꯨꯄꯤ ꯃꯌꯨꯝ ꯁꯤ ꯅꯨꯄꯥ ꯌꯥꯎꯍꯧꯅꯤꯡꯟꯕꯒꯤ ꯂꯝꯗꯨꯒ ꯃꯣꯏꯒꯤ ꯉꯥꯛꯇꯅꯦꯕ
ꯎꯝ
ꯂꯩꯗꯣ
ꯑꯣ ꯅ ꯌꯑꯣꯡ ꯏꯟꯕꯩ ꯌꯨꯝꯗꯨ ꯀꯔꯥꯏꯋꯥꯏꯗꯅꯣ ꯅꯣꯏꯒꯤ ꯀꯥꯏꯋꯥꯏ ꯂꯩꯅꯣ
ꯊꯣꯡꯒꯥꯟꯗꯨꯒꯤꯗ ꯍꯦꯛ ꯂꯩꯕꯗꯣ
ꯀꯩꯅꯣꯒꯤ ꯇꯥꯔꯦꯗꯤ ꯅꯣꯏ ꯅꯣꯏ ꯃꯆꯧ ꯍꯣꯏ ꯃꯃꯥꯡ ꯇꯥꯔꯦ ꯑꯃꯨꯛ
ꯑꯩꯈꯣꯏ ꯃꯥꯆꯧ ꯍꯣꯏꯒꯤ ꯃꯈꯥꯔꯣꯝꯗ ꯂꯩꯕꯗꯣ
ꯑꯣ
ꯃꯈꯥꯔꯣꯝꯇ ꯄꯔꯦꯡꯅ ꯂꯩꯕꯗꯣ
ꯎꯝ
ꯑꯗꯨ ꯍꯤꯡꯒꯣꯜꯗꯣ ꯑꯁꯦꯡ ꯃꯣꯏ ꯀꯩꯅꯣꯒꯤ ꯃꯣꯏꯁꯤ ꯃꯥꯏ ꯃꯄꯥꯟꯒꯤ ꯂꯝꯅꯦꯕꯀꯣ
ꯎꯝ
ꯑꯗꯩ ꯃꯣꯏꯅ ꯌꯨꯝꯐꯝꯗꯨꯕꯨꯗꯤ ꯃꯣꯏꯅ ꯂꯩꯔꯒ ꯂꯩꯈ꯭ꯔꯦꯗꯅ
ꯎꯝ
ꯌꯨꯝꯐꯝꯗꯨꯒꯤ ꯃꯅꯤꯡꯗꯁꯨ ꯏꯪꯈꯣꯜ ꯂꯩꯌꯦꯕꯀꯣ ꯑꯩꯈꯣꯏꯒ ꯊꯪꯅꯩꯅꯦꯕ ꯈꯣꯏ ꯌꯨꯝꯒꯤ ꯅꯥꯀꯟꯗ ꯂꯩꯕꯗꯣ ꯑꯣꯏꯅ ꯅꯪ ꯁꯤꯗꯒꯤ ꯌꯦꯡꯉꯛꯄꯗ ꯎꯅꯤ ꯀꯥꯏꯅ ꯍꯦꯛ ꯍꯦꯛ ꯀꯦꯃꯦꯔꯥ ꯅꯝꯕꯗꯣ
ꯑꯣ ꯅꯣꯏ ꯅꯣꯏ ꯍꯤꯡꯒꯣꯜꯗꯤ ꯁꯣꯔꯣꯡ ꯃꯄꯥꯟꯒ ꯇꯥꯏꯅꯗꯦꯅꯦꯀꯣ ꯑꯗꯨꯗꯤ
ꯑꯥ ꯑꯩꯈꯣꯏ ꯑꯥ ꯑꯗꯨ ꯑꯗꯨ ꯍꯤꯡꯈꯣꯜꯗꯣ ꯃꯣꯏꯒꯤꯅꯦꯕꯀꯣ
ꯎꯝ
ꯑꯗꯣ ꯑꯥ ꯂꯝ ꯍꯦꯟꯖꯜꯂꯦ ꯑꯩꯌꯦ ꯂꯝ ꯍꯦꯟꯖꯟꯕꯤꯌꯦ ꯑꯩꯈꯣꯏꯅ ꯑꯩꯈꯣꯏ ꯁꯤ ꯂꯝ ꯆꯆꯦꯀꯣ ꯑꯩꯈꯣꯏ ꯕꯥꯅ ꯍꯥꯏꯕꯗ ꯑꯩꯈꯣꯏ ꯕꯥꯅ ꯈꯔ ꯀꯩꯅꯣ ꯇꯧꯔꯛꯄꯗꯣ ꯑꯩꯈꯣꯏ ꯕꯥꯅ ꯈꯔ ꯍꯥꯏꯕꯗꯤ ꯑꯩꯈꯣꯏꯕ
ꯅꯣꯏ ꯕ ꯀꯩꯗꯧꯔꯕ
ꯑꯈꯣꯏ ꯕ ꯒ꯭ꯌꯥꯟ ꯇꯥꯔꯛꯄꯗꯣ
ꯎꯝ
ꯑꯗꯨꯗ ꯑꯩꯈꯣꯏ ꯄꯨꯄꯨ ꯂꯩꯀꯥꯟ ꯑꯣꯟꯈ꯭ꯔꯦ ꯍꯥꯏꯕ ꯑꯗꯨ ꯈꯪꯗꯦ ꯄꯤꯂꯔ ꯌꯨꯡꯉꯦꯕꯀꯣ
ꯎꯝ
ꯑꯗꯨꯒꯤ ꯋꯥꯡꯃꯗ ꯁꯝꯕꯜ ꯂꯩ ꯊꯥꯔꯒꯅꯦꯕ ꯁꯝꯕꯜ ꯑꯣꯏꯅ ꯂꯩꯔꯤꯁꯦ
ꯎꯝ
ꯑꯗꯨ ꯈꯪꯗꯦ ꯃꯣꯏꯅ ꯍꯦꯟꯖꯤꯟꯈ꯭ꯔꯦꯑꯦ
ꯑꯗꯨ ꯍꯧꯖꯤꯛ ꯄꯇꯥꯗ ꯀꯩꯗ ꯔꯦꯀꯣꯠ ꯂꯩꯔꯝꯒꯅꯤꯗꯥ ꯃꯥꯏ
ꯎꯝ ꯎꯝ
ꯑꯗꯨ ꯋꯥꯔꯤ ꯁꯥꯟꯅ ꯂꯣꯏꯔꯕꯗꯀꯣ ꯁꯦꯀꯦꯟ ꯃꯁꯤꯡ ꯊꯥꯏꯕ ꯁꯦꯀꯦꯟ ꯃꯁꯤꯡ ꯁꯤꯡꯗ ꯀꯩꯅꯣ ꯑꯆꯪꯕ ꯃꯇꯝ ꯍꯥꯏꯔꯒ ꯁꯚꯦꯟ ꯍꯟꯗ꯭ꯔꯦꯗ ꯀꯌꯥꯅꯣꯝꯒ ꯊꯥꯏ
ꯎꯝ ꯊꯥꯕꯅꯦ ꯊꯥꯕ ꯎꯝ ꯑꯩꯒꯤ ꯀꯣꯜ ꯇꯧꯔꯛ ꯚꯥꯏ ꯇꯧꯁꯤꯟꯗꯣꯏꯁꯦꯔꯣꯜꯂꯣꯏꯗ꯭ꯔꯦ
ꯎ ꯊꯥꯏꯌꯦ
ꯑꯗꯨꯒ ꯑꯦ ꯅꯠꯇꯦ ꯑꯗꯨꯒ ꯀꯣꯜ ꯄꯥꯏꯔꯒꯀꯣ ꯇꯧꯔꯒ ꯋꯥꯕꯇ ꯉꯥꯡꯗꯕꯤꯗ ꯄꯥꯏꯕꯗꯣ ꯑꯗꯨꯁꯨ ꯁꯚꯦꯟ ꯍꯟꯗ꯭ꯔꯦꯗ ꯊꯥꯏꯅꯣ ꯁꯕꯦꯟ ꯍꯟꯗ꯭ꯔꯦꯠ ꯇ꯭ꯋꯦꯟꯇꯤ ꯐꯣꯔ ꯇ꯭ꯋꯦꯟꯇꯤ ꯁꯤꯛꯁ ꯇ꯭ꯋꯦꯟꯇꯤ ꯅꯥꯏꯟ ꯊꯥꯏꯅꯣ
ꯑꯩꯅ ꯑꯩꯅ ꯑꯩꯅ ꯈꯛꯇ ꯉꯥꯡꯕꯗꯣ
ꯅꯠꯇꯦ ꯑꯇꯣꯞꯄ ꯑꯦ ꯑꯩꯈꯣꯏ ꯅꯅꯥꯎꯒ ꯋꯥꯔꯤ ꯁꯥꯟꯅꯔꯒ ꯑꯩꯅ ꯉꯥꯡꯕꯁꯨ ꯃꯥꯡꯕꯁꯨ ꯇꯥꯗꯕꯤ ꯑꯗꯨꯝ ꯄꯥꯏ ꯂꯩꯔꯒ ꯇꯠꯍꯜꯂꯁ ꯇꯧꯕ ꯑꯃ ꯌꯥꯎꯈ꯭ꯔꯦꯕꯀꯣ ꯀꯣ ꯑꯗꯨ ꯑꯗꯨ ꯑꯗꯨꯝ ꯁꯚꯦꯟ ꯍꯟꯗ꯭ꯔꯦꯠ ꯇ꯭ꯋꯦꯟꯇꯤ ꯐꯣꯔꯅ ꯊꯥꯕꯅꯤ
ꯎꯝ